ꯍꯜꯂꯣ
ꯍꯜꯂꯣ
ꯀꯔꯤ ꯇꯧꯔꯤꯒꯦ
ꯑꯗꯨꯨꯝ ꯐꯝꯂꯒ ꯂꯩꯌꯦ ꯅꯪ ꯆꯥꯛ ꯆꯠꯇꯣꯛꯈ꯭ꯔꯕ꯭ꯔꯣ
ꯄꯣꯏ
ꯑꯦ ꯑꯦ ꯍꯧꯕ꯭ꯔꯣ ꯅꯪ ꯏꯟꯁꯥꯡꯁꯦ
ꯏꯟꯁꯥꯡꯗꯤ ꯑꯗꯨꯝ ꯍꯥꯎꯋꯦ ꯍꯥꯏꯕ ꯇꯥꯔꯦ ꯍꯣꯏ
ꯍꯨꯝ
ꯉꯁꯥꯏ ꯋꯥꯔꯤ ꯁꯥꯏ ꯍꯥꯏꯕꯗꯣ ꯉꯁꯥꯏ ꯋꯥꯔꯤ ꯁꯥꯏ ꯍꯥꯏꯕꯗꯣ ꯂꯣꯏꯔꯕꯣ
ꯍꯣꯏ ꯂꯣꯏꯔꯦ ꯅꯣꯏꯅ ꯀꯣꯜ ꯇꯧꯔꯛꯄꯀꯣ ꯃꯣꯏꯅ ꯎꯝ
ꯑꯣ
ꯅꯪꯗꯤ
ꯑ
ꯀꯩꯅꯣ ꯉꯁꯤ ꯆꯠꯀꯦ ꯍꯥꯏꯕꯗꯣ ꯄꯨꯡ ꯀꯌꯥꯗ ꯆꯠꯀꯅꯤ
ꯑꯩꯗꯣ ꯄꯨꯡ ꯨꯝ ꯄꯨꯡ ꯑꯍꯨꯝ ꯑꯗꯨ ꯁꯣꯏꯗ ꯆꯠꯅꯤ ꯄꯨꯡ ꯃꯔꯤꯗ ꯂꯥꯛꯀꯅꯦꯕꯀꯣ
ꯑꯣ ꯑꯣ ꯊꯦꯡꯉꯤꯅ ꯑꯗꯨꯗꯤ
ꯈ ꯊꯦꯡꯉꯦ
ꯎꯝ
ꯑꯗꯨꯗ ꯆꯠꯒꯗꯧ ꯃꯥꯜꯂꯦ ꯑꯩꯁꯨ ꯄꯨꯡ ꯑꯍꯨꯝ ꯑꯗꯨꯗꯀꯣ
ꯑꯥ ꯍꯧꯖꯤꯛꯇꯤ ꯃꯇꯝ ꯂꯩꯔꯤꯅ
ꯑꯗꯨꯗꯤ ꯌꯥꯝ ꯋꯥꯜꯂꯤꯌꯦꯦ
ꯑꯥ
ꯄꯨꯡꯕꯔ ꯎꯐꯥꯎ ꯇ ꯃ ꯃ ꯄꯨꯡꯒꯌꯥ ꯇꯥꯔꯦ ꯍꯥꯏ ꯄꯨꯡ ꯑꯦꯂꯚꯦꯟ ꯑꯦꯂꯚꯦꯟ ꯈꯛꯇ ꯑꯣꯏꯁꯦ ꯑ ꯌꯥꯃꯨꯉꯗꯤꯌꯦ
ꯑꯉꯗꯤ
ꯉꯗꯤ ꯌꯨꯝꯗ ꯑꯗꯨꯝ ꯂꯩꯒꯦꯔꯣ
ꯎꯝ ꯑꯩꯗꯤ ꯌꯨꯝꯗ ꯉꯛꯇ ꯂꯩꯌꯦ ꯃꯄꯥꯟ ꯊꯣꯛꯇꯦ
ꯑꯆꯥ ꯑꯁ ꯅꯣꯏꯔꯣꯝꯗꯁꯨ ꯍꯧꯖꯤꯛꯤ ꯁꯥꯔꯝꯑꯅꯤ
ꯍꯧꯖꯤꯛꯗꯤ ꯁꯥꯏꯍꯦ ꯍꯣꯏ
ꯑꯥ ꯅꯨꯡꯁꯥꯗꯣ ꯁꯥꯏꯌꯦꯕꯀꯣ
ꯎꯝ ꯅꯨꯡꯁꯤꯠꯇꯤ ꯈꯔ ꯈꯔꯗꯤ ꯁꯦꯠꯂꯦ ꯑꯣꯏꯔꯁꯨꯀꯣ
ꯑꯥ ꯑꯩꯈꯣꯏꯔꯣꯝꯗꯁꯨ ꯁꯅꯦ ꯑ
ꯑꯣ ꯁꯥꯔꯝꯒꯅꯤ
ꯁ ꯑꯣꯏꯔ ꯁꯋꯥ ꯗꯂ ꯁꯋꯥ
ꯎꯝ
ꯍꯣꯏ ꯅꯪꯗꯤ ꯅꯪꯒꯤ ꯅꯃꯥ ꯅꯄꯥꯁꯨ ꯅꯨꯡꯉꯥꯏꯔꯤꯕ꯭ꯔꯣ
ꯑꯩꯒꯤ ꯏꯃꯥꯟꯅꯕ ꯍꯥꯏꯕ
ꯅꯪꯒꯤ ꯅꯃꯥ ꯅꯄꯥ ꯅꯪꯒꯤ ꯐꯦꯃꯤꯂꯤ ꯑꯩ ꯈꯣꯏꯗꯣ ꯃꯤ ꯂꯣꯏꯃꯛ ꯅꯨꯡꯉꯥꯏꯔꯤꯕ꯭ꯔꯣ
ꯑꯩꯈꯣꯏꯁꯦ ꯍꯧꯖꯤꯛꯇꯤ ꯅꯨꯡꯉꯥꯏꯔꯤ ꯍꯥꯏꯕ ꯇꯥꯔꯦ
ꯑꯣ ꯅꯪ ꯅꯪ ꯅꯪꯗꯤ ꯅꯪꯁꯨ ꯑꯗꯨꯝ ꯅꯁꯥ ꯐꯥꯔ ꯂꯩꯕ꯭ꯔꯣ ꯑꯅꯥꯕꯒꯨꯝꯕ ꯂꯩꯇꯦꯀꯣ
ꯑꯅꯥꯕ ꯀꯨꯝꯕ ꯂꯩꯇꯦ ꯍꯣꯏ ꯐꯤꯖꯤꯀꯦꯜꯂꯤ ꯃꯦꯟꯇꯦꯜꯂꯤ ꯐꯤꯠ ꯑꯣꯏꯌꯦ ꯍꯧꯖꯤꯛꯇ
ꯑꯦ ꯑꯦ ꯐꯔꯦ ꯐꯔꯦ ꯑꯗꯨꯗꯒꯤ ꯎ ꯈ꯭ꯋꯥꯏꯗꯒꯤ ꯍꯦꯟꯕ ꯅꯨꯡꯉꯥꯏꯕ ꯂꯩꯇꯦ ꯀꯩꯀꯠ ꯃꯁꯥ ꯐꯥꯔꯒꯦ ꯗꯤ ꯂꯣꯏꯅꯃꯛ ꯐꯥꯔꯦꯀ ꯂꯥꯏꯔꯤꯛ ꯇꯝꯕꯁꯨ ꯂ ꯂꯥꯎ ꯆꯥꯠꯄꯁꯨ ꯀꯔꯤ ꯀꯔꯤ ꯇꯧꯔꯁꯨ
ꯃꯥꯅꯤ ꯃꯥꯅꯦ ꯍꯛꯆꯥꯡꯗꯣ ꯐꯔꯗꯤꯀꯣ ꯑꯩꯈꯣꯏꯅ ꯇꯧꯅꯤꯡꯕ ꯂꯣꯏꯅꯃꯛ ꯇꯧꯕꯤ ꯌꯥꯕꯀꯣ
ꯎꯝ ꯎꯝ ꯑꯗꯨꯟꯁ ꯍꯛꯆꯥꯡ ꯐꯅꯤꯡꯉꯥꯏ ꯆꯥꯕ ꯈꯣꯠꯄꯁꯨ ꯐꯖꯅ ꯆꯥꯒꯗꯕ ꯍꯧꯖꯤꯛꯀꯥꯟꯗꯤꯀꯣ
ꯑꯥ
ꯁꯨꯅ ꯑꯅꯥꯕꯗꯣ ꯑꯗꯨꯝ ꯊꯣꯛꯑꯦꯕ ꯑꯗꯨꯣ ꯎ ꯃꯔꯛ ꯃꯔꯛꯇ ꯅꯨꯡꯁꯤꯠ ꯁꯤꯠꯂꯦ ꯅꯣꯡ ꯆꯨꯑꯦ ꯑꯗꯨ ꯅꯨꯡꯁꯥ ꯀꯜꯂꯦ ꯑꯣꯏꯕꯒꯤ ꯑꯗꯨꯝ ꯀ꯭ꯂꯥꯏꯃꯦꯠꯇꯨ ꯑꯗꯨꯝ ꯀꯩꯅꯣ ꯇꯧꯕꯒꯤ ꯆꯦꯟꯖ ꯇꯧꯕꯒꯤꯀꯣ
ꯑꯥ
ꯆꯤꯛꯁꯤꯟꯅ ꯂꯩ ꯗꯞꯅꯦ
ꯃꯥꯅꯦ ꯃꯥꯅꯦ ꯃꯥ ꯑꯣꯏ ꯂꯥꯏꯔꯤꯛ ꯇꯝꯕ ꯃꯤ ꯑꯣꯏꯒꯦꯔꯥ ꯊꯕꯛ ꯁꯨꯕ ꯃꯤ ꯑꯣꯏꯒꯦꯔꯥ ꯃꯦꯁꯤꯟꯅꯔꯤ ꯑꯣꯏꯒꯦꯔꯥ ꯀꯣ ꯕꯤꯖꯤꯅꯦꯁ ꯃ ꯑꯣꯏꯔꯒꯦꯔ ꯍꯆꯥꯡꯗꯤ ꯐꯖꯅ ꯊꯝꯅ
ꯎꯝ
ꯀ ꯇꯧꯗ꯭ꯔꯗꯤ ꯌꯥꯔꯣꯏꯕꯀꯣ
ꯎꯝ ꯅꯪꯒꯤ ꯅꯃꯥ ꯅꯄꯥꯗꯤ ꯀꯔꯤꯒꯤꯅꯣ ꯅꯃꯗ ꯁꯠ ꯆꯥꯕ ꯈꯣꯠꯄ ꯑꯗꯨꯝ ꯐꯖꯅꯗꯤ ꯄꯤꯌꯦꯀꯣ
ꯑꯣꯏ
ꯑꯗꯨꯒ ꯅꯪꯒꯤ ꯍꯣꯁꯇꯦꯜ ꯗ ꯉꯇ ꯄꯤꯕꯗꯨ ꯅꯪ ꯀꯩꯅꯣ ꯇꯧꯕ꯭ꯔꯥ ꯃꯥꯅ ꯅꯣꯏꯅꯁꯨ ꯊꯥꯕ꯭ꯔꯥ
ꯍꯣꯏ ꯐꯖꯅ ꯄꯤꯌꯦ ꯍꯥꯏꯕ ꯇꯥꯔꯦ
ꯑꯥ ꯐꯔꯦ ꯐꯔꯦꯗ
ꯑꯣ ꯑꯩꯁꯨ ꯅꯍꯥꯟꯒꯤ ꯍꯣꯁꯇꯦꯜꯗ ꯂꯩꯕꯀꯣ
ꯎꯝ
ꯍꯣꯁꯇꯦꯜꯗ ꯂꯩꯕꯗꯤ ꯆꯥꯕ ꯊꯥꯕꯒꯨꯝꯕꯗꯤ ꯈꯔ ꯐꯠꯇꯦꯕ ꯑꯗꯨꯒꯤ ꯑꯩꯁꯦ ꯍꯣꯁꯇꯦꯜꯗ ꯋꯥꯟ ꯏꯌꯥꯔꯒꯨꯝꯕꯗꯤ ꯂꯩꯕꯅꯦ
ꯑꯣ
ꯑꯗꯨꯝ ꯂꯩꯕꯗ ꯈꯔ ꯆꯥꯕ ꯊꯥꯕꯗꯣ ꯅꯨꯡꯉꯥꯏꯇꯕꯀꯣ
ꯎꯝ
ꯗꯁꯤꯗꯤ
ꯌꯨꯝꯗ ꯂꯩꯕꯅꯤꯅ ꯍꯧꯖꯤꯛꯇꯤ ꯅꯨꯡꯉꯥꯏꯕ ꯃꯥꯜꯂꯦ
ꯗ ꯈꯔ ꯁꯨꯃꯥꯏꯅ ꯍꯣꯁꯇꯗ ꯊꯣꯛꯒꯖꯤ ꯇꯥꯕ꯭ꯔꯣ ꯍꯧꯖꯤꯛ ꯈꯔꯥ ꯅꯅꯨꯡꯉꯕ ꯍꯣꯏ ꯍꯣꯏ ꯑꯗꯨ ꯑꯩꯗꯤ ꯍꯣꯁꯇꯦꯜꯗ ꯃꯣꯏꯅ ꯂꯩꯌꯨ ꯍꯥꯏꯕꯤꯌꯨ ꯍꯥꯏꯕꯅꯤ ꯑꯗꯨ ꯂꯩꯅꯤꯗꯕ
ꯑꯣ ꯑꯦ ꯑꯦ ꯐꯔ ꯐ ꯂꯥꯏꯔꯤꯛ ꯄꯥꯒꯦ ꯐꯖꯅ ꯄꯥꯒꯦ ꯍꯥꯏꯔꯗꯤ ꯎꯝ ꯀꯩꯅꯣ ꯍꯣꯁꯇꯦꯜꯗꯁꯨ ꯐꯔꯦ ꯑꯗꯨ ꯍꯣꯁꯇꯦꯜꯗꯁꯨ ꯀꯩꯅꯣ ꯀꯔꯤ ꯍꯥꯏꯁꯤꯔꯥ ꯑꯗꯣ ꯂꯥꯡꯒꯦ ꯍꯥꯏꯕ ꯑꯩꯈꯣꯏꯕꯨꯁꯨ ꯐꯕ ꯐꯖꯅ ꯀꯩꯅꯣ ꯇꯧ ꯦ ꯍꯥꯏꯕ ꯃꯤꯕꯨꯁꯨ ꯐꯕꯀꯣ ꯐꯕ ꯐꯕ ꯉꯇꯗꯤ ꯑꯗꯣ ꯑꯩꯈꯣꯏꯒꯤ ꯃꯁꯥ ꯃꯁꯥꯗꯒꯤ ꯆꯜꯂꯤꯂꯕ
ꯃꯥꯅꯦ ꯍꯣꯁꯇꯦꯜꯗꯗꯤ ꯃꯤꯛꯁ ꯅꯤꯕ ꯐꯠꯇꯕꯁꯨ ꯃꯤ ꯂꯩꯑꯦ ꯐꯠꯇꯕꯁꯨ ꯂꯩꯑ ꯀꯣ
ꯎꯝ
ꯑꯩꯈꯣꯏ ꯑꯩꯈꯣꯏꯒꯤ ꯋꯥꯈꯜ ꯑꯩꯈꯣꯏ ꯑꯩꯈꯣꯏꯒꯤ ꯃꯁꯥꯒꯤ ꯁꯟ ꯂꯣ ꯑꯗꯨꯗ ꯇꯥꯔꯦ ꯑꯩꯈꯣꯏꯅ ꯐꯒꯦ ꯍꯥꯏꯕꯗꯤ ꯐꯕ ꯂꯝꯕꯤꯗ ꯆꯠꯕꯤ ꯌꯥꯏ ꯐꯠꯇꯦ ꯍꯥꯏꯗꯤ ꯐꯠꯇꯕ ꯂꯝꯕꯤ ꯆꯠꯕ ꯌꯥꯕꯁꯨ ꯌꯥꯝ ꯂꯩꯌꯦꯕꯀꯣ
ꯎꯝ
ꯂꯝꯕꯤ ꯑꯅꯤꯃꯛ ꯂꯩꯌꯦꯔ
ꯎꯝ ꯍꯣꯏ ꯑꯩꯈꯣꯏꯅ ꯂꯝꯕꯤ ꯑꯗꯨ ꯀꯩꯅꯣ ꯇꯧꯒꯗꯕ ꯈꯟꯒꯗꯧꯕ
ꯃꯥꯅꯦ ꯃꯥꯅꯦ ꯑꯦꯣꯏ ꯅꯣꯏ ꯑꯩꯈꯣꯏꯅ ꯁ꯭ꯀꯨꯜꯒꯨꯝꯕ ꯂꯩꯕ꯭ꯔꯣ
ꯍꯣꯏ ꯂꯥꯛꯑꯦ ꯄ꯭ꯔꯥꯏꯃꯔꯤꯥꯛꯇꯅꯤꯗ ꯀꯩꯅꯣ ꯄ꯭ꯔꯥꯏꯃꯥꯔꯤ ꯑꯣꯏꯔꯁꯨ ꯀ꯭ꯂꯥꯁ ꯐꯥꯏꯚ ꯐꯥꯎ ꯂꯩꯇꯦꯗ ꯁꯤꯗꯗꯤ ꯀ꯭ꯂꯥꯁ ꯊ꯭ꯔꯤ ꯐꯥꯎ ꯂꯥꯛ ꯀ꯭ꯂꯥꯁ ꯊ꯭ꯔꯤ ꯐꯥꯎ ꯂꯩꯥꯛ ꯇꯣ ꯀꯩꯅꯣꯗ ꯎꯝ ꯇꯥꯎꯗ ꯉꯛꯇ ꯆꯠꯄꯒꯤꯀꯣ
ꯑ
ꯈꯨꯟꯗꯗꯤ ꯂꯩꯅꯤꯡꯗꯕ
ꯑꯣ ꯑꯆꯥ ꯑ ꯋꯥ ꯃꯥꯅꯤꯗ ꯀꯣꯟꯗꯗꯤ ꯈꯔ ꯊꯥꯖꯕꯗꯣ ꯋꯥꯠꯄꯀꯣ
ꯎꯝ ꯑꯗꯨꯅꯤ
ꯍꯣꯏ ꯑꯣꯏ ꯐꯦꯁꯤꯂꯤꯇꯤꯁ ꯑꯣꯏꯔꯣ ꯑꯣꯖꯥ ꯑꯣꯏꯔꯣ ꯐꯖꯅ ꯈꯔ ꯚꯤꯂꯦꯖ ꯂꯩꯕ ꯑꯣꯏꯔꯗꯤ ꯃꯤꯁꯨ ꯐꯖꯅ ꯑꯣꯖꯥ ꯑꯣꯏꯔꯁꯨ ꯏꯁꯇꯨꯗꯦꯟ ꯑꯣꯏꯔꯁꯨ ꯐꯖꯅ ꯇꯧꯕ ꯉꯝꯗꯦꯕꯀꯣ
ꯎꯝ
ꯑꯗꯨꯒꯤꯅꯤ ꯍꯣꯏ ꯑꯩꯈꯣꯏ ꯅꯅ ꯑꯩꯈꯣꯏ ꯂꯩꯕ ꯈꯨꯟꯗꯁꯨ ꯑꯩꯈꯣꯏꯁꯨ ꯆꯥ ꯇꯧꯔꯝꯃꯦꯕ ꯑꯃ ꯃꯔꯥꯀꯣ
ꯎꯝ
ꯑꯗꯨꯒꯨꯝꯕꯗ ꯑꯩꯈꯣꯏꯅ ꯑꯩꯅ ꯊꯦꯡꯅꯕꯗꯨ ꯃꯣꯏꯁꯦ ꯑꯉꯥꯡꯈꯣꯏꯗꯣ ꯌꯨꯝꯗꯒꯤ ꯊꯥꯗꯣꯛꯄ ꯌꯥꯗꯕ ꯈꯔ
ꯎꯝ
ꯉꯥꯡꯅꯩꯌꯦꯕꯀꯣ
ꯎꯝ
ꯍꯥꯏꯕꯗꯤ ꯌꯨꯝ ꯊꯥꯗꯣꯛꯣꯔꯒ ꯑ ꯑꯇꯣꯞꯄꯗ ꯂꯩꯒꯗꯕꯗꯣ ꯈꯔ ꯄꯥꯛ ꯇꯥꯕ ꯈꯔ ꯂꯩꯕ ꯌꯥꯗꯕ ꯂꯩꯔꯁꯨ ꯈꯔ ꯋꯥꯒꯗꯧꯕ ꯑꯗꯨ ꯃꯥ
ꯎꯝ
ꯑꯉꯥꯡꯑꯌꯦꯕꯀꯣ
ꯎꯝ
ꯃꯣꯏ ꯃꯁꯥꯅ ꯐꯖꯅ ꯂꯩꯕꯤ ꯌꯥ
ꯍꯣꯏ ꯃꯤꯅ ꯑꯗꯨꯒꯨꯝꯕ ꯃꯤꯅ ꯈꯔ ꯈꯔ ꯂꯩꯌꯦꯕ ꯑꯩ ꯈꯔ ꯊꯦꯡꯅꯕꯗꯣꯀꯣ
ꯎꯝ
ꯑꯩꯁꯨ ꯆꯍꯤ ꯑꯅꯤꯒꯨꯝꯕꯗꯤ ꯇꯧꯔꯅꯤ ꯑꯩꯈꯣꯏꯈꯣꯏꯅꯀꯣ
ꯑꯣ ꯑꯣ ꯑꯣ ꯑꯣ ꯐꯔꯤꯅ ꯑꯩꯈꯣꯏ ꯑꯩꯈꯣꯏꯅ ꯑꯩꯈꯣꯏ ꯈꯪꯕꯁꯤꯡꯅ ꯑꯩꯈꯣꯏꯕꯨ ꯀꯩꯅꯣ ꯎꯝ ꯈꯨꯟꯗ ꯑꯉꯥꯡꯁꯤꯡꯕꯨ ꯐꯖꯅ ꯁꯦꯝꯒꯦ ꯍꯥꯏꯕ ꯋꯥꯈꯜ ꯊꯣꯛꯂꯒ ꯀꯩꯅꯣ ꯅꯣꯏꯕꯨ ꯐꯖꯅ ꯎ ꯂꯥꯏꯔꯤꯛ ꯀꯨꯝꯕ ꯎꯝ ꯀꯔꯤꯔꯣ ꯭ꯔ ꯀꯦꯔꯤꯀꯨꯂꯔ ꯑꯦꯛꯇꯤꯚꯤꯇꯤꯗꯨꯣ ꯐꯖꯅ ꯇꯝꯍꯜꯂꯗꯤ ꯇꯥꯎꯟꯗ ꯆꯠꯇ꯭ꯔꯁꯨ ꯑꯩꯈꯣꯏ ꯁꯤ ꯈꯨꯟ ꯈꯨꯟꯗ ꯊꯝꯕ꯭ꯔꯁꯨ ꯐꯥꯒꯗ ꯇꯧꯕ ꯑꯗꯨ ꯑꯣꯖꯥꯁꯤꯡꯁꯨ ꯈꯔ ꯀꯦꯌꯔꯂꯦꯁ ꯂꯩꯕꯀꯣ ꯍꯥꯏꯕꯗꯤ ꯑꯣ ꯇꯥꯎꯟꯗꯗꯤ ꯐꯖꯅ ꯅꯣꯏ ꯁꯦꯝꯃꯦ ꯑꯗꯣ ꯈꯨꯟ ꯈꯨꯟꯗ ꯆꯜꯂꯗꯤ ꯑꯦ ꯀꯥꯏ ꯀꯔꯤꯔꯣ ꯑꯗꯨꯝ ꯋꯥꯈꯟꯗꯣ ꯑꯗꯨꯝ ꯊꯣꯛꯑꯦꯕ ꯑꯗꯨꯒꯤꯅꯤ ꯍꯜꯂꯣ ꯍꯜꯂꯣ ꯍꯜꯂꯣ ꯍꯜꯂꯣ ꯑꯩꯈꯣꯏꯒꯤ ꯋꯥꯈꯜ ꯋꯥꯈꯜ ꯗꯁꯨ ꯆꯠꯂꯦꯕ ꯍꯜꯂꯣ ꯇꯥꯎꯟꯗ ꯆꯠꯄ ꯃꯤꯁꯤꯡꯁꯨ ꯑꯩꯈꯣꯏꯒꯤ ꯄꯦꯂ ꯆꯇꯀꯤ ꯑꯩꯈꯣꯏꯒꯤ ꯋꯥꯈꯟꯗꯣ ꯑꯗꯨꯝ ꯀꯩꯅꯣ ꯂꯩꯕꯒꯤꯅꯦ ꯅꯪꯗꯤ ꯑꯁꯤ ꯔꯤꯁꯔꯁ ꯂꯣꯏꯔꯒ ꯀꯔꯤ ꯇꯧꯒꯦ ꯍꯥꯏꯅ ꯈꯜꯂꯤꯅꯣ ꯅꯪꯗꯤ ꯁꯤ ꯂꯣꯏꯕ ꯀꯥꯟꯗ ꯀꯔꯤ ꯇꯧꯒꯦ ꯍꯥꯏꯕ꯭ꯔꯣ ꯑꯗꯨ ꯅꯪꯒꯤ ꯈꯨꯟꯗ ꯐꯖꯅ ꯑꯉꯥꯡꯁꯤꯡ ꯄ